ꯇꯥꯏꯌꯦ ꯇꯥꯏꯌꯦ ꯑꯁ ꯑꯗꯨꯝ ꯄꯪꯂꯩ ꯃꯔꯩꯔꯤꯗ ꯚꯥꯏ
ꯄꯥꯎꯅꯨꯡ ꯐꯥꯎꯅꯒꯦꯁꯨ ꯀꯨꯏꯔꯦ ꯑꯃꯔꯣꯝꯗꯤ ꯀꯃꯥꯏꯅ ꯇꯧꯔꯤ ꯐꯥꯝ ꯅꯨꯡ ꯑꯩꯗꯤ ꯄꯥꯠ ꯃꯌꯥꯒꯨꯝꯕ ꯀꯩꯒꯨꯝꯕ ꯑꯣꯏꯕꯅꯤꯅ ꯀꯃꯥꯏꯟ ꯇꯧꯋꯤ
ꯑ ꯑꯁ ꯏꯡꯊꯝꯊꯥ ꯑꯣꯏꯕꯅꯤꯅ ꯑ ꯀ ꯀꯩꯅꯣ ꯅꯣꯡꯖꯨ ꯊꯥ ꯑꯣꯏꯕꯅꯤꯅ ꯑꯗꯨꯝ ꯉꯥ ꯆꯥꯛꯇꯨꯝ ꯈꯔ ꯗꯨꯝ ꯐꯥꯅꯔꯤ ꯁꯤꯖꯟ ꯑꯣꯏꯕꯅꯤꯅꯀꯣ ꯁꯤꯖꯟ ꯃꯇꯝ ꯑꯣꯏꯕꯅꯤꯅ ꯑꯗꯨꯝ ꯃꯖꯨ ꯎꯝ ꯐꯨꯝ ꯐꯨꯝꯒ ꯑꯗꯨꯝ ꯅꯝꯅꯔꯤꯗ ꯅꯤꯡꯊꯝꯊꯥꯗꯅ ꯁꯤꯖꯟꯁꯦ
ꯆꯦꯟꯖꯀꯤ ꯇꯥꯏꯞꯇ ꯀ꯭ꯂꯥꯏꯃꯦꯠꯁꯦ ꯄꯨꯔꯥ ꯆꯦꯟꯖꯀꯤ ꯇꯥꯏꯞꯇ ꯂꯥꯛꯑꯦꯗ ꯀꯩꯅꯣ ꯁꯤ ꯄꯨꯔꯥ ꯑꯣ ꯎꯜꯇꯥ ꯐꯨꯜꯇꯥ ꯂꯥꯛꯄꯤ
ꯍꯣꯏ
ꯑꯗꯨꯏ ꯇꯥꯏꯞ ꯇꯧꯈꯠꯂꯦ ꯀꯩꯗꯤ ꯍꯥꯏꯅꯤ ꯅꯤꯡꯊꯝ ꯊꯥꯗ ꯉꯥ ꯈꯥꯖꯤꯡꯒꯁꯦ ꯑꯗꯨꯝ ꯍꯥꯟꯅ ꯃꯆꯥ ꯃꯆꯥ ꯃꯀꯨꯞ ꯃꯀꯨꯞꯀ ꯐꯥꯔꯝꯕꯤꯗꯣ
ꯎꯝ
ꯑꯗꯨꯝ ꯑꯆꯧꯕ ꯑꯆꯧꯕ ꯑꯣꯏꯅ ꯐꯥꯒꯠꯂꯛꯄꯤ ꯋꯥꯏꯈꯨ ꯈꯥꯖꯤꯡ ꯒꯥꯏꯅ ꯌꯥꯝ ꯊꯣꯛꯂꯛꯑꯦ ꯍꯧꯖꯤꯛꯀꯥꯟꯖꯦ ꯈꯪꯗꯦꯗ ꯃ ꯃꯣꯏꯅ ꯆꯤꯟꯖꯥꯛꯇꯩ ꯀꯩꯗꯩ ꯂꯣꯏ ꯍꯣꯡꯉꯦꯗ
ꯀꯅꯥ ꯀꯅꯥ ꯆꯠꯂꯤ ꯅꯣꯏꯔꯣꯝꯒꯤ ꯑꯩ ꯊꯥꯡꯒ ꯀꯔꯥꯡ ꯈꯔꯗꯤ ꯉꯥ ꯅꯨꯡ ꯐꯥꯔꯒ ꯑꯌꯥꯝꯕ ꯍꯤꯡꯅꯕꯅꯤꯅ ꯑꯗꯨꯗꯤ ꯈꯔ ꯋꯥꯔ ꯀꯩꯅꯣꯗꯨ ꯇꯧꯔꯝꯃꯅꯤ ꯐꯥꯔꯤꯕ ꯃꯤ ꯃꯁꯤꯡꯅꯕꯨ ꯌꯥꯝꯕ ꯍꯦꯜꯂꯦ ꯍꯥꯏꯔꯤꯅ ꯄꯥꯠ ꯇꯥꯔꯤꯕ ꯃꯤ ꯃꯁꯤꯡꯗꯨꯅ
ꯍꯦꯜꯂꯦ ꯍꯦꯜꯂꯦ
ꯉꯥ ꯃꯁꯤꯡꯗꯒꯤ ꯐꯥꯒꯤꯒ ꯇꯧꯅꯔꯤꯌꯦ ꯉꯥ ꯃꯁꯤꯡꯗꯒꯤꯗꯤ ꯃꯤ ꯃꯁꯤꯡꯅ ꯍꯦꯜꯂꯝꯃꯅꯦꯅ ꯑꯈꯣꯏꯅ
ꯎꯝ ꯊꯥꯡꯒꯒꯛ ꯊꯥꯡꯒꯛ ꯊꯥꯡꯒ ꯀꯔꯥꯡ ꯈꯛ ꯇꯥꯕꯁꯨ ꯅꯠꯇꯦꯗꯅ ꯑꯇꯣꯞꯄ ꯁꯨꯝ ꯅꯣꯏꯔꯝ ꯆꯪꯕ ꯁꯥꯏꯠꯀꯤꯁꯨ ꯇꯥꯕ ꯌꯥꯎꯋꯤ ꯑꯗꯨ ꯀꯩꯕꯨꯜꯖꯨ ꯇꯥꯏ ꯑꯗꯨ ꯃꯣꯏꯔꯥꯡ ꯇꯥꯏ ꯐꯧꯕꯂꯥ ꯇꯥꯏ ꯃꯌꯥꯝ ꯇꯥꯏꯗꯅ ꯑꯗꯣ
ꯃꯌꯥꯝꯗꯣ ꯑꯗꯣ ꯗꯨꯝ ꯐꯥꯗꯦ ꯍꯥꯏꯆꯦ ꯑꯗꯨꯝ ꯅꯣꯡꯃꯒꯤ ꯑꯗꯨꯝ ꯃꯤ ꯑꯃꯒꯤ ꯍꯤꯡꯕ ꯌꯥꯕꯩ ꯆꯥꯡꯗꯤ ꯑꯗꯨꯝ ꯂꯣꯛꯇꯥꯛ ꯂꯩꯔꯤꯕꯤ ꯏꯃꯥꯅ ꯑꯗꯨꯝ ꯄꯤꯔꯤꯃꯤꯗ
ꯎꯝ ꯀꯥꯟꯅꯩꯀꯣ ꯑꯗꯨꯏꯒꯤ ꯍꯥꯏꯔꯨꯔꯗꯤ ꯂꯩꯔꯝꯕꯖꯦ ꯃꯣꯏꯖꯦ ꯂꯣꯛꯇꯥꯛ ꯂꯩꯔꯝꯕꯁꯦ ꯎꯝ ꯀꯩꯅꯣꯗꯤ ꯐꯨꯝꯒꯨꯝꯕ ꯅꯝꯕꯗꯤ ꯀꯌꯥ ꯊꯧ ꯀꯌꯥ ꯇꯧꯅꯗꯂꯕ꯭ꯔꯣ
ꯑꯦ ꯐꯨꯝ ꯅꯝꯕꯩ ꯃꯇꯝꯗꯣ ꯑꯃꯨꯛ ꯅꯤꯡꯊꯝꯊꯥ ꯑꯣꯏꯔꯗꯤ ꯑꯃꯨꯛ ꯅꯝꯅꯔꯛꯑꯅꯤꯌꯦ ꯏꯡꯊꯝꯊꯥ ꯏꯡꯊꯝꯊꯥꯗꯗꯤ ꯉꯥꯁꯨ ꯑꯗꯨꯝ ꯀꯩꯅꯣ ꯊꯤꯕꯟ ꯃꯍꯨꯝ ꯊꯤꯗꯟ ꯑꯗꯣ ꯐꯨꯝ ꯅꯨꯡ ꯅꯝꯕ ꯈꯣꯠꯄ ꯑꯗꯨꯃꯥꯏꯟ ꯇꯧꯔ ꯅꯤꯡꯊꯝ ꯊꯥ ꯌꯧ ꯁꯤꯜꯂꯛꯑꯗꯤ ꯑꯗꯨꯀꯥꯟꯗꯅ ꯑꯃꯨꯛ ꯑꯇꯣꯞꯄ ꯉꯥ ꯂꯩ ꯕ ꯑꯇꯣꯞꯄ ꯉꯥꯁꯤꯡꯑꯨ ꯐꯥꯔꯨꯗꯣꯏꯅꯦꯕ
ꯑꯣ
ꯑ‌ꯣꯞ ꯑ‌ꯣꯞ ꯁꯤꯖꯟ ꯍꯥꯏꯇꯥꯔꯦ ꯍꯧꯖꯤꯛꯀꯤ ꯐꯨꯝ ꯐꯨꯝ ꯃꯝꯃꯒ ꯐꯥꯕꯤ ꯑꯗꯩ ꯈꯖꯤꯡ ꯂꯨ ꯊꯨꯝꯕꯤ ꯈꯖꯤꯡ ꯂꯨ ꯊꯨꯝꯕꯁꯤꯁꯨ ꯍꯧꯖꯤꯛꯗꯤ ꯆꯥꯎꯈꯠꯂꯦ ꯕꯣꯇꯜ ꯕꯣꯇꯜ ꯀꯩꯅꯣ ꯑꯥ ꯁꯦ ꯀꯨꯝ ꯀꯨꯡꯒ‌ꯣꯏꯒꯤ ꯕꯣꯇꯜꯒꯗꯣ
ꯎꯝ ꯑꯥ
ꯑꯗꯨ ꯇꯧꯔꯒ ꯍꯨꯠꯂꯒ ꯑꯣꯏꯅ ꯊꯨꯝꯅꯔꯦ ꯂꯨꯒꯖꯦ
ꯐꯔꯃꯤꯅꯦ ꯕꯇꯝꯅ ꯍꯥꯏꯔꯒ ꯑꯗꯣ ꯄ꯭ꯂꯥꯁꯇꯤꯛ ꯅꯨꯡꯆꯤ ꯏꯁꯤꯡꯗ ꯍꯨꯟꯇꯣꯛ ꯈꯣꯠꯇꯣꯛꯇꯅ ꯅꯝꯕꯨꯟ ꯇꯨꯔꯦꯟꯗꯒ ꯍꯨꯟꯇꯣꯛꯑꯒ ꯑꯗꯨꯒꯤ ꯄꯥꯠꯀꯤ ꯂꯣꯛꯇꯥꯛ ꯄꯥꯠꯀꯤ ꯇꯥꯔꯝꯗꯥꯏꯗꯒ ꯃꯌꯥꯝ ꯄꯜꯂ ꯂꯩ ꯍꯥꯏꯕꯗꯣ ꯑꯗꯨꯃ ꯃꯌꯥꯝꯗꯣ ꯑꯗꯨꯃꯥꯏꯅ ꯂꯨ ꯊꯨꯝꯖꯂꯀꯥꯟꯗ ꯐꯔꯦꯅ ꯃꯈꯜ ꯑꯝꯗ
ꯏꯁꯤꯡ ꯏꯁꯤꯡ ꯏꯆꯥꯎ ꯑꯃꯨꯛ ꯑꯃꯨꯛ ꯏꯝꯐꯥꯜ ꯏꯝꯐꯥꯜ ꯏꯁꯤꯡ ꯆꯥꯎꯔꯛꯄꯁꯤꯅꯤꯁꯦ ꯇꯥꯔꯛꯇꯨꯖ‌ꯦ ꯀꯩꯅꯣ ꯂꯣꯛꯇꯥꯛ ꯇ ꯑꯌꯥꯝꯕ
ꯃꯥꯅꯦ ꯃꯥꯅꯦ ꯂꯣꯛꯇꯥꯛꯇꯌꯥꯝꯕ ꯇꯥꯗꯣꯏꯅꯦ ꯅꯝꯕꯨꯜꯒꯤ ꯇꯨꯔꯦꯟꯒꯤ
ꯈꫪꯗꯤ ꯁꯤꯟ ꯁꯤꯟ ꯁꯨꯅ ꯍꯩꯔꯒꯗꯤ ꯑꯗꯨꯝ ꯅꯨꯡꯉꯥꯏꯕ ꯍꯥꯏꯇꯥꯔꯦ ꯁꯤꯟꯁꯦ ꯃꯈꯟ ꯃꯈꯟ ꯍꯩꯔꯒꯗꯤ ꯃꯥ ꯃꯥꯒꯤ ꯐꯥꯕ ꯁꯤꯖꯟ ꯂꯣꯏ ꯂꯩ
ꯎꯝ ꯑꯩꯈꯣꯏ ꯔꫭꯝ ꯁꯤꯅ ꯑꯃꯨꯛ ꯂꯧꯎ ꯁꯤꯡꯎ ꯑꯗꯒꯤ ꯐꯥꯝ ꯅꯨꯡꯗ ꯑꯌꯥꯝꯕ ꯇꯧꯔꯦꯗꯅ
ꯑꯁ ꯐꯥꯝꯗꯤ ꯐꯖꯟ ꯂꯩꯕꯅꯤꯍꯦ ꯅ‌ꯣꯏꯔꯝꯒꯤꯗ‌ꯦ
ꯇꯧꯅꯕ ꯃꯌꯥꯝꯁꯦ ꯍꯧꯖꯤꯛꯇꯤ ꯀꯩꯅꯣ ꯇꯧꯔꯦ ꯊꯥꯏꯅꯒꯤ ꯀꯅꯥꯒꯤ ꯑꯗꯨꯃꯥꯏꯅ ꯋꯥꯕ ꯑꯣꯏꯗꯔꯦ ꯐꯥꯝ ꯇꯧꯕꯁꯦ ꯅꯣꯏꫪꫭꯝꯒꯤ ꯉꯥ ꯐꯥꯔꯒ ꯌꯣꯟꯕꯤ ꯈꯣꯠꯄꯤ ꯇꯧꯕꯗꯣ ꯑꯩꯈꯣꯏꯁꯨ ꯆꯞ ꯃꯥꯟꯅꯩ ꯐꯥꯝ ꯊꯥ ꯑꯍꯨꯝ ꯃꯔꯤ ꯃꯉꯥ ꯇꯔꯨꯛ ꯇꯧꯅꯔꯒꯅꯦ ꯑꯗꯨꯝ ꯌꯣꯟꯅꯔꯦꯕ ꯍꯥꯏꯗꯤ ꯊꯥꯏꫪꯛ ꯃꯇꯝꯗꯨꯗꯤ ꯁꯖꯤꯛ ꯐꯟꯗꯅ ꯁꯖꯤꯛ ꯊꯥꯅꯗꯅ ꯑꯗꯨꯗꯒꯤꯗꯤ ꯀꯔꯤ ꯍꯥꯏꯅꯤ ꯑꯩꯈꯣꯏꯒꯤ ꯉꯥ ꯊꯥꯛꯄꯒꯤꯅꯦꯅ ꯃꯌꯥꯝ ꯇꯧꯅꯔꯝꯃꯤꯗꯅ ꯊꯥꯗ ꯈꯣꯠꯇꯗꯅ ꯊꯕꯛ ꯑꯃ ꯑꯣꯏꯅꯔꯝꯃꯦꯕ ꯍꯧꯖꯤꯛ ꯇꯤ ꯉꯥ ꯃꯆꯤꯟꯖꯥꯛ ꯆꯔꯥꯡꯕꯨ ꯍꯥꯏꯕꫭ ꯊꯥꯛꯑꯒ ꯉꯥ ꯍꯧꯖꯤꯛꯇꯤ ꯉꯥ ꯃꯆꯤꯟꯖꯥꯛ ꯑꯩꯈꯣꯏꯒꯤ ꯕꯣꯔꯥꯗ ꯍꯥꯟꯕꯤ ꯀꯩꯅꯣ ꯇꯧꯕ ꯃꯈꯜ ꯃꯈꯜ ꯃꯌꯥꯝ ꯊꯣꯛꯑꯦꯅ ꯉꯥ ꯃꯆꯥ ꯄꯤꯖꯕꯒꯤ ꯑꯆꯧꯕ ꯄꯤꯖꯕꯒꯤ ꯊꯣꯛ ꯈꯤꯗꯩꯗꯤ ꯃꯌꯥꯝꯁꯦ ꯑꯗꯨ ꯂꯩꯔ ꯍꯥꯞꯅꫪ‌ꯦ ꯏꯕꯟ ꯂꯣꯟꯗꯒ ꯂꯧꯔꯒ ꯇꯧꯅꯔꯦꯗ ꯂꯣꯟꯗ ꯂꯧꯔꯒ ꯊꯥꯗꯅꯕ ꯑꯗꯨꯝ ꯄꯩꯁꯥ ꯑꯗꯨꯝ ꯐꯪꯉꯦꯕ ꯑꯩ ꯈꯔꯒ ꯑꯗꯨꯝ ꯂꯦꯝꯅꯩꯕ ꯆꯥꯕꯒꯤ ꯊꯛꯄ ꯀꯩꯅꯣ ꯇꯧꯕꯒꯤ ꯑꯗꯨꯝ ꯌꯥꯝ ꯀꯟꯅ ꯍꯥꯎ ꯇꯕꯨꯖ ꯆꯥꯕꯁꯤ ꯃꯍꯥꯎꯗꯤ ꯈꯔ ꯋꯥꯠꯂꯦ ꯍꯥꯏꯀꯣ ꯑꯗꯨ ꯃꯉꯥꯟꯅ ꯌꫭꯟꯕ ꯀꯩꯅꯣ ꯇꯧꯕ‌ꯩ ꯉꯥꯟꯗ
ꯑꯣ ꯕꯤꯠ ꯕꯤꯠꯕꯤꯠ ꯂꯥꯎꯕꯤꯗꫭ
ꯕꯤꯠꯕꯤ ꯂꯥꯎꯔꯒ ꯑꯗꯨ ꯑꯣꯏꯔꯁꯨ ꯑꯗꯨꯒꯨꯝꯕ ꯆꯥꯕ ꯈꯣꯠꯄꯒꯤꯗꯨꯗꯤ ꯀꯌꯥ ꯃꯤꯅ ꯈꯟꯅꯗ꯭ꯔꯦꯕ ꯍꯥꯏꯗꯤ ꯌꯣꯟꯕꯒꯤ ꯑꯗꯒꯤ ꯍꯥꯏꯗꯤ ꯕꯖꯥꯔꯗ ꯌꯣꯟꯕꯒꯤ ꯕꯖꯥꯔꯗ ꯑꯗꯨꯝ ꯂꯩꯅꯒꯤꯗꯅꯀꯣ ꯕꯖꯥꯔꯗ ꯌꯣꯟꯕ ꯈꯣꯠꯄ ꯑꯗꯨꯝ ꯁꯨꯅ ꯌꯣꯟꯕ ꯌꯥꯔꯦ ꯄꯩꯁꯥꯗꯣ ꯑꯗꯨꯝ ꯍꯦꯟꯅ ꯊꯨꯅ ꯐꯪꯉꯦꯕ ꯑꯗꯨꯝꯕꯅ ꯑꯌꯥꯝꯕ ꯇꯧꯅꯔꯦ ꯑꯗꯨ ꯗꯒꯤꯗꯤ ꯂꯧꯎ ꯁꯤꯡꯎ ꯃꯇꯝ ꯂꯥꯛꯄꯗꯨꯅ ꯂꯧꯁꯤꯡ ꯎꯅꯔꯒ ꯍꯥꯏꯗꯤ ꯍꯧꯖꯤꯛꯇꯤ ꯑꯌꯥꯝꯕꯖꯤ ꯌꯦꯡꯉꯨꯅꯦ ꯆꯦꯡ ꯑꯗꯩ ꯐꯧ ꯅꯨꯡꯖꯦ ꯋꯥꯟꯅꯔꯒ ꯂꯩꯅꯔꯒ ꯆꯥꯏꯗꯅ ꯃꯄꯥꯟ ꯂꯝꯗꯒꯤ ꯄꯨꯁꯤꯜꯂꯛꯄ ꯈꯣꯠꯆꯤꯜꯂꯛꯞ ꯑꯗꯣ ꯑꯩꯈꯣꯏ ꯃꯤꯖꯤꯡ ꯑꯗꯥꯏ ꯇꯥꯔꯤꯉꯩꯗꯗꯤ ꯃꯁꯥꯒꯤ ꯌꯥꯝꯗ꯭ꯔꯕ ꯂꯧ ꯁꯪꯉꯝꯗꯒꯤ ꯍꯧꯔꯒ ꯑꯗꯨꯝ ꯄꯥꯔꯤꯕꯣꯛ ꯂꯩꯕ ꯌꯥꯎꯕꯅꯤꯅ ꯃꯤ ꯅꯨꯡ ꯎꯍꯟꯕꯁꯨ ꯌꯥꯎꯋꯤ ꯀꯅꯥꯒꯨꯝꯕ
ꯎꯝ
ꯎꯕ ꯀꯥꯡꯕꯨꯗꯨꯅ ꯎꯔꯒ ꯃꯥꯏ ꯃꯁꯥꯒꯤ ꯍꯥꯏꯗꯤ ꯀꯣꯟꯅꯅꯕ ꯆꯥꯡ ꯍꯥꯏ ꯇꯥꯔꯦꯀꯣ ꯆꯥꯕ ꯀꯣꯟꯅꯅꯕ ꯆꯥꯡꯗꯨꯗꯤ ꯑꯗꯨꯝ ꯄꯨꯊꯣꯛꯆꯩ ꯍꯥꯏꯇꯥꯔꯦ ꯑꯗꯨꯝ ꯍꯥꯏꯗꯤ ꯆꯍꯤ ꯑꯃꯒꯤ ꯗꯨ ꯆꯍꯤ ꯑꯅꯤꯒꯤ ꯑꯣꯏꯁꯨ ꯑꯗꯨꯗ ꯌꯥꯝꯅ ꯍꯦꯟꯅ ꯄꯨꯊꯣꯛꯆꯕ ꯀꯥꯡꯕꯨꯗꯨꯅ ꯍꯦꯟꯅ ꯄꯨꯊꯣꯛꯆꯔꯒ ꯑꯗꯨꯝ ꯌꯣꯟꯕ ꯈꯣꯠꯄ ꯑꯗꯨꯒꯨꯝ ꯇꯥꯏꯊꯣꯛꯄ ꯐꯧ ꯇꯥꯏꯊꯣꯛꯑꯀꯟꯗ ꯄꯩꯁꯥ ꯑꯣꯏꯅ ꯑꯣꯟꯕꯁꯨ ꯌꯥꯎꯅꯩꯌꯦꯕ ꯑꯗꯣ ꯖꯟꯖꯥꯗꯤ ꯑꯣꯏꯗ ꯃꯣꯏꯖ‌ꯦ ꯍꯥꯏꯗꯤ ꯐꯧ ꯀꯩꯅꯣ ꯊꯥꯕ ꯐꯧ ꯀꯩꯅꯣ ꯇꯧꯕꯁꯦ ꯍꯥꯏꯗꯤ ꯂꯩꯔꯒ ꯆꯥ ꯐꯕ ꯈꯣꯠꯄ ꯑꯗꯨꯝ ꯑꯝꯍꯅꯦꯕ ꯂꯩꯕꯒꯤ ꯃꯃꯜꯗꯨꯒ ꯍꯥꯏꯇꯥꯔꯦ ꯈꯨꯂꯪꯒꯤ ꯑꯗꯨꯗꯒꯤꯗꯤ ꯐꯧ ꯂꯤꯡꯕꯒꯤ ꯍꯨꯟꯕꯒꯤ ꯑꯗꯒꯤ ꯅꯥꯄꯤꯒꯤꯒꯤ ꯐꯧ ꯄꯦꯡꯕꯩ ꯈꯣꯠꯄꯩ ꯃꯌꯥꯝ ꯇꯧꯕꯗꯨꯅꯦ ꯑꯗꯨꯝ ꯄꯩꯁꯥ ꯑꯝ ꯍꯥ ꯑꯝ ꯍꯥ ꯇꯥꯏꯞꯅ‌ꯦꯕ ꯑꯗꯨ ꯍꯥꯏꯔꯒ ꯃꯦꯆꯤꯟ ꯊꯣꯛꯂꯛꯄꯖꯦ ꯈꯤꯇꯪꯗꯤ ꯐꯔꯦ ꯐꯧ ꯅꯨꯡ ꯌꯩꯕ ꯈꯣꯠꯄꯩ ꯃꯦꯆꯤꯟ ꯊꯣꯛꯂꯛꯄꯖꯦ ꯃꯦꯆꯤꯟꯗꯨꯅ ꯊꯨꯖꯨ ꯊꯨꯔꯦ ꯃꯦꯆꯤꯟ ꯊꯣꯛꯂꯛꯄꯅꯤ ꯌꯩꯕ ꯈꯣꯠꯄꯖꯦ ꯀꯨꯏꯍꯧꯗꯦ ꯍꯥꯏꯇꯥꯔꯦ ꯑꯗꯨ ꯍꯥꯏꯔꯒ ꯅꯣꯏꯔꯣꯝꯒꯤꯗꯤ ꯏꯁꯤꯡ ꯏꯆꯥꯎ ꯃꯃꯥꯡ ꯃꯃꯥꯡ ꯆꯍꯤꯒꯤ ꯏꯁꯤꯡ ꯆꯥꯎꯒꯤꯕ ꯗꯨꯗꯤ ꯀꯃꯥꯏ ꯇꯧꯌꯤ ꯀꯌꯥꯝ ꯍꯥꯏꯗꯤ
ꯑꯁ ꯐꯥꯝ ꯐꯥꯝ ꯂꯩꯔꯤꯕ ꯂꯩꯔꯤꯕ ꯐꯥꯝꯒꯩ ꯂꯣꯏ ꯄꯥꯊꯣꯛꯇꯅ ꯏꯕꯨꯡꯉꯣ ꯑꯋꯥꯕ ꯑꯃꯅꯤꯅ ꯑꯗꯨꯖꯨ
ꯑꯗꯨꯅꯤꯅꯦ ꯑꯗꯨꯅꯤ
ꯐꯥꯝ ꯐꯥꯝ ꯉꯩ ꯂꯣꯏ ꯄꯥꯊꯣꯛꯑꯦ ꯑꯗꯨꯒ ꯍꯣꯏ ꯄꯥꯊꯣꯛ ꯐꯥ ꯐꯥꯝ ꯇꯧꯕ ꯀꯥꯡꯃꯨ ꯋꯥꯕ ꯑꯗꯨꯒ ꯄꯥꯠ ꯇꯥꯔꯤꯕ ꯃꯤꯉꯩꯗꯗꯤ ꯁꯨꯝ ꯅꯨꯡꯉꯥꯏꯕꯗꯣ
ꯍꯣꯏ
ꯉꯁꯥꯏ ꯉꯥꯗꯣ ꯐꯥꯝꯗꯩ ꯅꯣꯏ ꯅꯥꯟꯊꯣꯛꯑꯝꯅꯤꯅ ꯑꯃꯨꯛ ꯉꯥꯃꯤꯁꯤꯡ ꯑꯃꯨꯛ ꯐꯔꯦꯗꯅ
ꯑꯥ
ꯑꯗꯣ ꯐꯥꯝ ꯇꯧꯔꯤ ꯀꯥꯡꯕꯨꯗꯨꯗꯤ ꯅꯦ ꯃꯞ ꯃꯞ ꯃꯞ ꯃꯀꯣꯛ ꯄꯥꯏꯕ ꯍꯥꯏꯇꯥꯔꯦ
ꯃꯥꯅꯦ ꯃꯥꯅꯦ ꯃꯥꯅꯦ ꯉꯥ ꯃꯌꯥꯝ ꯊꯥꯗꯕ ꯀꯥꯡꯕꯨ ꯄꯩꯁꯥ ꯅꯨꯡꯁꯥꯒ
ꯅꯣꯏꯔꯣꯝ ꯅꯣꯏꯔꯣꯝꯒꯤꯗꯤ ꯌꯥꯝ ꯊꯤ ꯅꯨꯡꯉꯥꯏꯔꯝꯒꯅꯤꯗꯅ ꯅꯕ ꯍꯥꯏꯕꯗꯤ ꯅꯣꯏꯒꯤꯗꯤ ꯂꯧꯖꯨ ꯎꯔꯦ ꯐꯥꯝꯖꯨ ꯂꯩꯔꯦ ꯗꯨꯝ ꯄꯥꯠ ꯇꯥꯕ ꯀꯥꯡꯕꯨꯅ ꯗꯨꯝ ꯄꯥꯠ ꯇꯥꯔꯦ ꯄꯨꯟꯁꯤꯗꯨ ꯅꯨꯡꯉꯥꯏꯅ ꯍꯤꯡꯕ ꯄꯨꯟꯁꯤꯅꯦꯕ
ꯃꯥꯅꯦ ꯃꯥꯅꯦ
ꯑꯩꯈꯣꯏꯔꯣꯝꯒꯤꯖꯤꯅ ꯅꯥꯏꯠ ꯑꯩꯈꯣꯏꯔꯣꯝꯒꯤꯖꯤꯅ ꯃꯅꯤ ꯑꯧ __ ꯊꯥꯡꯒꯗ ꯂꯩꯔꯤꯕ ꯀꯔꯥꯡꯗꯥ ꯂꯩꯔꯤꯕ ꯃꯤꯁꯤꯅ ꯅꯥꯏꯟꯇꯤ ꯄꯥꯔꯁꯦꯟ ꯑꯝꯗꯤ ꯑꯗꯨꯝ ꯆꯦꯡ ꯆꯦꯡ ꯆꯥꯛ ꯑꯗꯨꯗꯒꯤ ꯏꯟꯁꯥꯡ ꯃꯅꯥ ꯃꯁꯤꯡꯖꯦ ꯑꯗꯨꯝ
ꯂꯩꯗꯨꯏꯅꯦꯕ ꯆꯥꯗꯣꯏꯅꯦ ꯆꯥꯗꯣꯏꯅꯤ ꯀꯥꯏꯑꯦ ꯑꯗꯨꯗ ꯐꯧ ꯊꯥꯕꯝꯖꯨ ꯂꯩꯕ ꯃꯐꯝꯁꯨ ꯅꯠꯇꯦ ꯌꯦꯡꯉꯣ
ꯅꯠ ꯊꯦ ꯅꯠꯊꯦ ꯈꯣꯏ ꯈꯣꯏꯔꯝꯒꯤ ꯍꯥꯏꯕꯨ ꯆꯤꯡ ꯆꯤꯡ ꯈꯔ ꯂꯩꯔꯦ ꯑꯗꯨꯗꯒꯤ ꯑꯇꯩꯗꯤ ꯄꯥꯠ ꯉꯗꯅꯦꯕ
ꯋꯣꯏꯠ ꯆꯤꯡ ꯍꯥꯏꯗꯨꯖꯨ ꯅꯣꯏ ꯌꯨꯝꯒꯤ ꯅꯣꯏꯔꯣꯝꯒꯤꯗꯤ ꯎꯕꯗꯕꯨ ꯆꯤꯡꯗ ꯎ ꯋꯥ ꯌꯥꯟꯗ ꯈꯣꯠꯇꯅ ꯇꯧꯕꯗꯨꯁꯨ ꯑꯌꯥꯝꯕ ꯂꯛ ꯀꯩꯅꯣ ꯇꯧꯗ꯭ꯔꯦ ꯆꯤꯡꯗꯨꯕꯨ ꯌꯨꯝꯒꯤ ꯌꯨꯝ ꯉꯥꯛꯇꯕꯨ ꯉꯥꯏꯔꯦꯅꯦ ꯌꯨꯝ ꯃꯌꯥꯝ ꯗꯨꯅꯕꯨ ꯌꯣꯝꯃꯤꯅꯦ ꯆꯤꯡꯗꯣ ꯎꯝ ꯑꯗꯨꯅꯦ ꯍꯥꯏꯖꯦ
ꯊꯣꯛ ꯐꯝꯗꯤ ꯂꯩꯔꯛꯇꯕ꯫
ꯍꯣꯏ! ꯍꯣꯏ! ꯍꯣꯏ! ꯃꯤꯗꯤ ꯁꯨꯝ ꯍꯦꯟꯒꯠꯂꯛꯄ꯫
ꯃꯤꯗꯤ ꯁꯨꯝ ꯍꯦꯟꯒꯠꯂꯛꯄ
ꯑ
ꯑꯗꯣ ꯑꯈꯣꯏꯔꯣꯝꯒꯤ ꯀꯥꯟꯅꯗꯧꯕ ꯑꯃꯗꯤ ꯂꯩꯌꯦ ꯌꯥꯝ ꯆꯥꯟꯅꯕ ꯍꯥꯏꯇꯥꯔꯦ꯫ ꯌꯣꯡꯆꯥꯛ ꯌꯣꯡꯆꯥꯛ ꯀꯨꯝꯕꯖꯦ ꯌꯨꯝꯊꯣꯡ ꯈꯨꯗꯤꯡ ꯏ ꯌꯨꯝꯊꯣꯡ ꯈꯨꯗꯤꯡꯒꯤ ꯌꯣꯡꯆꯥꯛꯁꯦ ꯄꯥꯟꯗꯕ ꯂꯩꯇꯦꯕ ꯑꯗꯨꯒ ꯌꯣꯡꯆꯥꯛꯁꯦ ꯄꯥꯜꯂꯒꯁꯨ ꯌꯥꯝ ꯐꯖ ꯐꯖꯅ ꯄꯥꯟꯕꯤ
ꯃ
ꯌꯣꯡꯆꯥꯛ ꯌꯣꯡꯆꯥꯛ ꯌꯥꯝ ꯊꯥꯅꯤꯡ ꯉꯤ꯫ ꯑꯗꯨ ꯂꯩ ꯂꯩꯔꯤꯕ ꯆꯤ ꯂꯩꯔꯤꯕ ꯆꯤꯡ ꯆꯤꯡ ꯆꯤꯡ ꯆꯤꯡ ꯂꯩꯔꯤꯕ ꯆꯤꯡ ꯃꯌꯥꯝꯗꯨꯁꯨ ꯗꯨꯝ ꯀꯩꯅꯣ ꯑ ꯀꯩꯅꯣꯒꯨꯝꯕ ꯍ ꯍꯩꯒ꯭ꯔꯨꯒꯨꯝꯕꯥ ꯍꯩ ꯍꯩꯃꯥꯡꯒꯨꯝꯕꯁꯦ ꯌꯥꯝ ꯌꯥꯝ ꯌꯥꯝ
ꯃꯥꯅꯦ ꯃꯥꯅꯦ ꯃꯣꯏ ꯂꯩꯍꯥꯎꯗꯨꯒ ꯆꯅꯩꯗꯅ꯫
ꯈꯣꯏ ꯈꯣꯏ ꯂꯩꯍꯥꯎꯗꯨꯒ ꯌꯥꯝ ꯆꯥꯟꯅꯖꯕ ꯍꯥꯏꯇꯥꯔꯦ ꯑꯗꯨ ꯂꯩꯔꯤꯕ ꯑꯈꯣꯏꯒꯤ ꯄ꯭ꯔꯖꯥꯉꯩꯗꯨꯅꯖꯨ ꯈꯪꯉꯒꯖꯨ ꯑꯣꯡꯂꯤ ꯀꯩꯅꯣ ꯆꯥꯅꯕꯒꯛ ꯁꯤꯖꯤꯟꯅꯕꯗꯣ ꯑꯗꯨꯗ ꯃꯥꯏ ꯑꯣꯟꯁꯤꯟꯕꯒꯤ ꯃꯇꯝ__ ꯃꯥꯏ ꯑꯣꯟꯁꯤꯟꯕꯩ ꯃꯇꯝꯁꯨ ꯂꯩꯇꯦꯕ ꯑꯗꯨꯝ ꯄꯥꯠ ꯄꯥꯠꯂꯤ ꯇꯥꯔꯒ ꯅꯣꯡꯃꯒꯤ ꯂꯨꯄꯥ ꯄꯩꯁꯥ ꯈꯔ ꯐꯪꯕꯗꯨꯅ ꯆꯦꯡ ꯆꯥꯛ ꯋꯥꯜ ꯂꯒ ꯑꯗꯨꯗꯒꯤ ꯑꯉꯥꯡ ꯀꯩꯩ ꯀꯩ ꯁꯦꯝꯃꯒ ꯑꯗꯨꯝ ꯂꯩꯅꯕꯅꯤꯅꯥ
ꯎꯝ ꯎꯝ ꯎꯝ
ꯄꯥꯜꯂꯤꯕ ꯀꯩꯅꯣ ꯈꯣꯏꯅꯖꯨ ꯋꯥꯈꯟ ꯈꯟꯗꯕꯩꯅꯤꯗ ꯍꯥꯏꯗꯤ ꯑꯈꯣꯏꯒꯖꯨ ꯆꯥꯅꯕ ꯁꯣꯏꯜꯗꯨꯗ ꯑꯩꯈꯣꯏꯒꯤ ꯂꯩꯕꯥꯛ ꯂꯩꯍꯥꯎꯒꯤ ꯁꯣꯏꯜꯗꯨꯗ ꯆꯥꯅꯕꯗꯨ ꯌꯦꯡꯉꯒ ꯑꯗꯨꯝ ꯌꯣꯡꯆꯥꯛ ꯃ ꯇꯝꯗ ꯌꯣꯡꯆꯥꯛ ꯀꯔꯕꯥꯔꯗ ꯇꯧꯔꯒꯁꯨ ꯑꯗꯨꯝ ꯄꯩꯁꯥ ꯌꯥꯝꯅ ꯃꯤ ꯐꯪꯕ ꯐꯪꯕ ꯌꯥꯎꯋꯦꯕ ꯃꯤ ꯂꯝ ꯆꯥꯎꯅ ꯂꯩꯕ ꯃꯤ ꯐꯥꯔꯝ ꯐꯥꯔꯝ ꯆꯥꯎꯅ ꯂꯩꯕ ꯀꯥꯡꯕꯨꯗꯗꯤ ꯐꯥꯔꯝ ꯃꯄꯜꯁꯤꯗ ꯌꯣꯡꯆꯥꯛꯁꯦ ꯍꯦꯛ ꯇ ꯄꯩꯉꯩ ꯊꯥꯔꯒ ꯑꯗꯨꯝ ꯍꯦꯛꯇ ꯋꯥꯠꯇꯕꯤ ꯑꯗꯨꯝ ꯌꯣꯟꯕꯤꯗꯣ ꯃꯁꯥꯒꯤ ꯑꯩꯈꯣꯏꯅ ꯊꯥꯔꯤꯁꯤꯅ ꯆꯥꯅꯕ ꯈꯛꯀꯤꯅꯤꯗꯅ
ꯎꯝ
ꯃꯣꯏꯗꯤ ꯂꯝꯗꯣ ꯂꯩꯕꯅꯤꯅ ꯍꯥꯏꯕꯗꯤ ꯁꯣꯏ ꯂꯩꯕꯥꯛ ꯂꯩꯍꯥꯎꯗꯨꯒꯁꯨ ꯆꯥꯟꯅꯔꯕꯅꯤꯅ ꯂꯝ ꯂꯩꯕ ꯀꯥꯡꯕꯨꯗꯗꯤ ꯌꯥꯝ ꯀꯥꯟꯅꯩ ꯌꯣꯡꯆꯥꯛ ꯊꯥꯕꯗꯗ ꯑꯗꯨꯝ ꯀꯩ ꯍꯥꯏꯅꯤ ꯑꯗꯨꯝ ꯂꯨꯄꯥ ꯍꯤꯡꯕ ꯌꯥꯏꯕ ꯂꯨꯄꯥ ꯂꯥꯛ ꯃꯔꯤ ꯃꯉꯥ ꯑꯗꯨꯝ ꯇꯔꯥ ꯑꯗꯨꯝ ꯀ ꯐꯪꯕ ꯑꯗꯨꯝ ꯌꯥꯎꯋꯦꯕ ꯂꯝ ꯆꯥꯎꯅ ꯂꯩꯕ ꯀꯥꯡꯕꯨꯗꯗꯤ
ꯎꯝ! ꯑꯗꯨꯅꯤꯅꯦ ꯃꯤꯅ ꯍꯥꯏ
ꯈꯪꯉꯤꯅꯦ ꯍꯥꯏ ꯍꯩꯒꯨ ꯆꯥꯅꯩ ꯈꯪꯉꯤ ꯍꯩꯒꯨꯗꯨ ꯐꯖꯅ ꯍꯦꯛꯇ ꯆꯤꯡꯗꯨꯗ ꯄꯥꯠꯇꯛ ꯉꯅ ꯊꯥꯔꯒ ꯑꯗꯨꯝ ꯑꯩꯈꯣꯏꯒꯤ ꯆꯥꯅꯕ ꯁꯤꯖꯤꯟꯅꯕ ꯅꯠꯇꯕ ꯑꯗꯨꯝ ꯕꯖꯥꯔꯗ ꯌꯣꯟꯕꯗ ꯑꯣꯏꯔꯁꯨ ꯑꯗꯨꯝ ꯀꯥꯟꯅꯅꯤꯡꯗꯅ ꯃꯇꯝ ꯁꯤꯖꯟ ꯃꯇꯝꯗꯗꯤ ꯑꯗꯨꯝ ꯍꯩꯒ꯭ꯔꯨꯒꯩꯁꯦ ꯑꯗꯨꯝ ꯑꯐꯕ ꯀꯩꯅꯣꯅꯤꯗꯅꯤ
ꯎꯝ ꯑꯗꯨꯅꯦ ꯑꯩꯈꯣꯏꯅ ꯄꯩꯁꯥ ꯇꯥꯜꯂꯤꯅꯤꯅ ꯇꯧꯔꯤꯁꯦ ꯑꯗꯨꯝ ꯁꯣꯔꯣꯟ ꯏꯟꯒꯝꯗꯣ ꯃꯆꯥ ꯃꯆꯥ ꯑꯇꯣꯞꯄ ꯃꯌꯥꯝꯗꯒꯤ ꯑꯗꯨꯝ ꯇꯟꯕ ꯌꯥꯕꯥꯅꯦꯕ ꯃꯌꯥꯝꯗꯨ ꯄꯨꯟꯁꯤꯜꯂꯛꯑꯒ ꯌꯥꯝꯈꯠꯂꯛꯇꯣꯏꯅꯦꯕ
ꯃꯥꯅꯦ ꯃꯥꯅꯦ ꯑꯩꯈꯣꯏꯅ ꯑꯃ ꯑꯣꯡꯂꯤ ꯑꯃ ꯑꯃ ꯑꯃꯈꯛꯇꯗ ꯑꯗꯨꯝ ꯇꯧ ꯂꯩꯔꯦꯅ ꯉꯥ ꯐꯥꯕ ꯉꯥ ꯐꯥꯕ ꯍꯥꯏꯗꯅ ꯑꯗꯨꯝ ꯉꯥ ꯐꯥꯕꯒꯤ ꯋꯥꯈꯜꯗꯨꯗ ꯑꯗꯨꯝ ꯂꯩꯅꯔꯦꯕ
ꯎꯝ ꯑꯗꯨ ꯍꯥꯏꯔꯒ ꯅꯣꯏꯔꯣꯝꯅꯤꯅ ꯑꯃꯨꯛ ꯊꯥꯡꯒ ꯀꯩꯅꯣ ꯑꯣꯏꯕꯅꯤꯅ ꯈꯤꯇꯪ ꯐꯔꯝꯒꯅꯤ ꯀꯔꯥꯡꯒꯣꯝ ꯃꯣꯏꯗꯤ ꯆꯠꯊꯣꯛ ꯆꯠꯁꯤꯟ ꯈꯤꯇꯪꯗꯤ ꯋꯥꯔꯝꯒꯅꯤ ꯑꯩꯅ ꯈꯟꯕꯗ ꯋꯥꯔꯝꯗꯧ ꯃꯥꯜꯂꯦ ꯃꯣꯏꯗꯤ
ꯑꯁ ꯃꯣꯏꯗꯤ ꯕꯦꯔꯥꯅꯤ ꯕꯔꯥꯅꯤꯗꯤ ꯐꯨꯝ ꯐꯨꯝ ꯏꯁꯤꯡ ꯅꯣꯡꯂꯩ ꯅꯨꯡꯁꯤꯠ ꯇꯧꯔꯛꯄ ꯃꯇꯝꯗꯗꯤ ꯐꯨꯝ ꯐꯨꯝ ꯐꯨꯝꯗꯥꯎ ꯐꯨꯝꯗꯥꯎ ꯍꯥꯏꯅ ꯐꯨꯝ ꯑꯆꯧ ꯑꯆꯧꯕ ꯂꯩꯌꯦꯕꯀꯣ
ꯑꯥ
ꯁꯤꯁꯤꯅ ꯄꯨꯟꯁꯤꯟꯈ꯭ꯔꯒꯗꯤ ꯑꯗꯨꯝ ꯃꯣꯏꯗꯤ ꯊꯥ ꯑꯃ ꯑꯅꯤꯁꯦ ꯑꯗꯨꯝ ꯊꯣꯛꯄ ꯉꯝꯃꯤ ꯅꯤ ꯃꯄꯥꯟ ꯊꯣꯛꯂꯛꯄ ꯑꯗꯨꯝ ꯉꯝꯗꯕꯤꯅꯦꯕ ꯑꯗꯨꯝ ꯁ꯭ꯀꯨꯜ ꯁ꯭ꯀꯨꯜ ꯀꯥꯅꯤꯡꯕ ꯁ꯭ꯀꯨꯜ ꯀꯥꯅꯤꯡꯕ ꯂꯩꯔꯦꯅ ꯑꯉꯥꯡꯉꯩꯁꯨ ꯑꯗꯨꯝ ꯁ꯭ꯀꯨꯜ ꯀꯥ ꯐꯪꯗꯕꯤ ꯑꯦꯛꯖꯥꯝ ꯊꯥꯕꯒꯁꯦ ꯃꯣꯏ ꯑꯗꯨ ꯃꯇꯝ ꯀꯩꯅꯣꯝ ꯐꯥꯏꯅꯦꯜ ꯑꯦꯛꯖꯥꯝꯕꯨ ꯑꯣꯏꯔꯁꯨ ꯐꯥꯔꯁ ꯇꯥꯔꯝꯒꯤ ꯁꯤ ꯏꯁꯀꯦꯠ ꯑꯦꯛꯖꯥꯝꯕꯨ ꯑꯣꯏꯔꯒꯁꯨꯀꯣ
ꯎꯝ
ꯑꯗꯨꯝ ꯐꯪꯗꯕꯤꯅꯦꯕ ꯑꯗꯨꯝ ꯑꯗꯣ ꯃꯣꯏꯗꯗꯤ ꯃꯣꯏꯗꯗꯤ ꯑꯗꯨꯃꯥꯏꯅ ꯑꯗꯨꯒꯤ ꯀꯩꯅꯣ ꯑꯗꯨꯝ ꯂꯩꯔꯕꯝꯃꯤꯅ ꯑꯣꯖꯥꯈꯩꯅꯕꯨꯗꯤ ꯀꯔꯤꯝ ꯃꯣꯏ ꯑꯦꯛꯖꯥꯝ ꯊꯥ ꯂꯥꯛꯇ꯭ꯔꯒꯁꯨ ꯑꯗꯨꯝ ꯑꯗꯨꯃꯥꯏꯅ ꯑꯦ ꯃꯣꯏ ꯆꯠꯊꯣꯛ ꯆꯠꯁꯤꯟ ꯌꯥꯗꯕꯩꯅꯦ ꯑꯗꯨꯝ ꯈꯜꯂꯒ ꯃꯣꯏꯒꯤ ꯇꯣꯉꯥꯟꯥꯟꯕ ꯑꯦꯛꯖꯥꯝꯄꯜꯗꯤ ꯑꯗꯨꯝ ꯇꯧꯕꯤꯌꯦꯕꯀꯣ
ꯎꯝ ꯎꯝ
ꯑꯗꯨ ꯑꯣꯏꯔꯒꯁꯨ ꯃꯇꯝ ꯃꯣꯏ ꯑꯅꯥ ꯑꯌꯦꯛ ꯌꯥꯎꯔꯛꯄ ꯍꯥꯏꯕ ꯑꯃ ꯂꯩꯗꯅ ꯑꯗꯨꯗꯤ ꯕꯦꯔꯥꯅ ꯍꯣꯁꯄꯤꯇꯥꯜ ꯑꯃꯇꯪ ꯑꯣꯏꯔꯁꯨ ꯍꯁ ꯁꯥꯅꯤꯗꯤ ꯍꯥꯏ ꯍꯥꯏꯕꯅꯦꯕ
ꯎꯝ
ꯑꯗꯨꯁꯨ ꯀꯩꯅꯣ ꯍꯥꯏꯇꯥꯔꯦ ꯃꯤꯔꯣꯟꯕꯤ ꯅꯨꯄꯤ ꯑꯃ ꯑꯉꯥꯡ ꯎꯅꯕꯩ ꯄꯨꯈꯠꯂꯛꯄ
ꯎꯝ
ꯄꯨꯈꯠꯂꯛꯄꯁꯤꯗ ꯑꯗꯨꯝ ꯍꯤꯗ ꯑꯗꯨꯝ ꯎꯅꯔꯕ ꯍꯥꯏꯇꯥꯔꯦ ꯑꯉꯥꯡꯁꯦ ꯑꯦ ꯑꯉꯥꯡꯗꯨꯒꯤ ꯃꯃ ꯃꯃꯥꯗꯨꯕꯨꯗꯤ ꯑꯗꯨꯝ ꯍꯤꯡꯍꯧꯋꯦꯕꯀꯣ ꯑꯗꯨꯗꯒꯤ ꯈꯕꯔꯗꯒ ꯌꯥꯎꯗꯅ ꯈꯣꯠꯇꯅ ꯇꯧꯕꯗꯒꯤ ꯑꯗꯨꯃꯥꯏꯅ ꯑꯗꯨꯒꯤ ꯀꯩꯅꯣꯔꯄꯗꯨꯕꯨꯗꯤ ꯁꯔꯀꯥꯔꯅꯕꯨꯗꯤ ꯌꯦꯡꯁꯤꯜꯂꯒ ꯍꯣꯁꯄꯤꯇꯥꯜ ꯑꯃ ꯑꯗꯨꯃꯥꯏꯅ ꯀꯔꯥꯡꯗ ꯂꯤꯡꯈꯠꯀꯅꯤ ꯑꯗꯨ ꯇꯧꯒꯅꯤꯕꯨꯗꯤ ꯍꯥꯏꯈ꯭ꯔꯕꯅꯦꯕ ꯑꯗꯨ ꯍꯥꯏꯕꯨꯗꯤ ꯍꯥꯏ ꯑꯣ ꯍꯧꯖꯤꯛꯐꯥꯎ ꯀꯔꯤꯝ ꯑꯗꯨꯒꯤ ꯁꯥꯒꯠꯂꯛꯄꯩ ꯈꯣꯠꯄꯩ ꯃꯃꯤ ꯑꯃꯐꯥꯎ ꯎꯗꯦ ꯑꯗꯨꯝ ꯍꯥꯏꯕꯗꯤ ꯆꯤꯟ ꯆꯤꯟꯗꯗꯤ ꯍꯥꯏꯌꯦꯕ
ꯍꯣꯏ ꯍꯣꯏ
ꯌꯦꯡꯉꯅ ꯊꯥ ꯑꯃꯅꯤ ꯍꯞꯇꯥ ꯑꯃꯅꯤ ꯊꯣꯛꯄ ꯊꯣꯛꯄ ꯉꯝꯗꯕꯒꯥꯏꯁꯦ ꯑꯗꯨꯝ ꯑꯋꯥꯕ ꯑꯃ ꯑꯣꯏꯗꯣꯏꯅꯦꯕ
ꯋꯥꯕꯨꯡꯉ
ꯍꯦꯛꯇ ꯃꯣꯏꯅ ꯑꯗꯨꯗ ꯃꯣꯏꯗꯤ ꯑꯌꯥꯝꯕꯅ ꯍꯥꯏꯔꯒ ꯀꯩꯅꯣꯗꯒꯤ ꯊꯥꯡꯉꯗꯒꯤ ꯃꯣꯏꯔꯥꯡ ꯆꯠꯂꯨꯔꯅꯤ ꯃꯣꯏꯔꯥꯡꯗꯒꯤ
ꯎꯝ
ꯆꯦꯡꯗꯀꯣ ꯆꯦꯡ ꯑꯣꯏꯔꯁꯨ ꯆꯥꯛ ꯑꯣꯏꯔꯁꯨ ꯑꯃ ꯑꯣꯏꯔꯁꯨ ꯄꯨꯁꯤꯜꯂꯒ ꯆꯥꯕꯅꯤꯅ ꯊꯥ ꯑꯃ ꯊꯣꯛ ꯐꯪꯗꯕ ꯀꯥꯏꯁꯦ ꯑꯋꯥꯕ ꯑꯃꯅꯦꯕ
ꯃꯥꯅꯦ ꯃꯥꯅꯦ ꯑꯋꯥꯕ ꯑꯃꯅꯦ ꯑꯗꯨ ꯑꯗꯨꯝ ꯂꯩꯁꯤꯜꯂꯒ ꯑꯗꯨꯝ ꯂꯩꯗꯨꯏꯅꯦꯕ ꯑꯗꯨ ꯍꯥꯏꯔꯒ ꯆꯠꯅꯕ ꯀꯩ ꯆꯠꯅꯣꯒꯨꯝꯕ ꯁꯔꯀꯥꯔꯅ ꯍꯥꯏꯇꯥꯔꯦꯀꯣ ꯀꯦꯕꯜꯒꯨꯝꯕ ꯇꯤꯡꯕꯅꯤ ꯈꯪꯗꯦ ꯊꯣꯡꯒꯨꯝꯕ ꯌꯥꯔꯒꯗꯤ ꯁꯥꯕ ꯌꯥꯕ ꯑꯣꯏꯔꯒꯗꯤꯀꯣ ꯁꯥꯕꯤꯔꯗꯤ ꯐꯗꯣꯏꯅꯤ ꯋꯥꯗꯤ ꯋꯥꯔꯝꯒꯅꯤ ꯃꯣꯏꯁꯨ ꯍꯤꯗ ꯑꯗꯨꯝ ꯗꯤꯄꯦꯟ ꯇꯧꯔ ꯂꯩꯔꯦ ꯌꯨꯝꯊꯨꯡ ꯍꯥꯏꯗꯤ ꯂꯩꯕꯥꯛ ꯍꯥꯏꯗꯣ ꯎ ꯐꯪꯗꯅ ꯍꯤꯗ ꯑꯗꯨꯝ ꯆꯠꯄ ꯈꯣꯠꯇꯅ